ꯇꯥꯛꯄꯤꯁ ꯁꯤ ꯇꯥꯖꯔꯦ ꯉꯁꯤ ꯑꯌꯨꯛ ꯀꯣꯔꯧ ꯌꯦꯟꯊ ꯑꯁꯤꯗ ꯑꯏꯤꯡꯕ ꯋꯥꯈꯜꯒ ꯂꯣꯏꯅꯅ ꯍꯧꯒꯠꯃꯤꯟꯅꯁꯦ ꯑꯩꯈꯣꯏ ꯃꯌꯥꯝ ꯃꯤ ꯐꯔꯁꯤ ꯇꯌꯥꯥꯏ ꯐꯔꯁꯤ ꯑꯌꯛꯀꯤ ꯆꯥꯣ ꯊꯛꯇ ꯈ ꯆꯔꯥ ꯆꯤꯟꯗꯝꯂꯕ
ꯀꯩꯅꯣ ꯇꯧꯗ꯭ꯔꯤ ꯑꯩ ꯏꯁꯤꯡ ꯒ꯭ꯂꯥꯁ ꯑꯆꯧꯕ ꯑꯃ ꯊꯛꯆꯤꯟꯈꯔꯦ ꯑꯗꯨ ꯆꯥꯅꯕ ꯈꯣꯠꯅꯕꯗꯤ ꯑꯉꯥꯡꯅ ꯁꯦꯝꯃꯤ
ꯐꯩꯌꯦ ꯏꯁꯤꯡꯗꯤ ꯑꯗꯨꯝ ꯊꯛꯑꯣ ꯍꯥꯏꯕꯅꯤꯅ ꯕꯔꯥꯔ ꯑꯩꯁꯨ ꯍꯧꯖꯤꯛ ꯏꯁꯤꯡ ꯀꯩꯅꯣꯗ ꯊꯛꯏꯅꯦ ꯑꯩꯈꯣꯏꯒꯤ ꯃꯤꯅꯔꯦꯜꯕ ꯜ ꯀꯩꯅꯣ ꯍꯥꯞꯇꯣ ꯑꯗꯨ ꯑꯃ ꯊꯛꯆꯟꯈ꯭ꯔꯦ
ꯅꯪꯗꯤ ꯀꯩꯀꯩ ꯆꯥꯈ꯭ꯔꯒꯦ
ꯀꯣ ꯑꯩꯗꯤ ꯏꯁꯤꯡꯗꯪ ꯊꯛꯑꯦ ꯀꯩ ꯆꯥꯗ꯭ꯔꯦ ꯍꯣꯔꯦꯟ ꯉꯥꯏꯍꯥꯛꯇꯪ ꯂꯩꯕꯒ ꯑ ꯌꯨꯝ ꯌꯧꯔꯒ ꯈꯪꯉꯅꯤ ꯌꯨꯝ ꯍꯧꯖꯤꯛ ꯌꯨꯝꯗ ꯂꯩꯇ꯭ꯔꯤ ꯑꯗ ꯑꯩꯅꯁꯨ ꯀꯩꯅꯣ ꯇꯧꯅꯤꯡꯗꯕ ꯑꯩꯈꯣꯏꯒꯤꯅꯦ ꯑꯩꯈꯣꯏꯒꯤ ꯏꯁꯤꯡꯗꯤ ꯊꯛꯑꯦ ꯑꯗꯨꯒ ꯀꯩꯅꯣ ꯇꯧꯅꯤꯡꯕ ꯍꯥꯏꯇꯥꯔꯦ ꯑꯩꯈꯣꯏꯒꯤ ꯑ ꯌꯨꯝ ꯌꯥꯎꯔꯀꯥꯟꯗ ꯍꯥꯏꯗꯤ ꯍꯣꯇꯦꯜꯕꯨꯗꯤ ꯃꯌꯥꯝ ꯂꯩꯀꯣꯗ ꯊꯥꯎ ꯊꯨꯝ ꯌꯥꯎꯕ ꯄꯣꯠ ꯇꯟꯁꯦ ꯆꯥꯥꯁꯟꯅꯤꯡꯗꯕ ꯑꯗꯨꯅ ꯌꯨꯝꯗ ꯑꯆꯝꯕ ꯑꯣꯏꯅ ꯆꯥꯔꯒꯦ ꯑꯗꯨ ꯌꯨꯝꯃꯒ ꯑꯗꯨꯃꯥꯏꯅ ꯈꯥꯡꯉꯤꯅꯤ ꯍꯧꯖꯤꯛ
ꯐꯩ ꯑꯗꯨꯅ ꯍꯣꯇꯦꯜꯒꯤꯗꯣ ꯆꯥꯥꯁꯜꯂꯨꯅ ꯀꯥꯟꯅꯕ ꯀꯩꯅꯣ ꯌꯥꯝ ꯇꯧꯋꯤ ꯎꯝ ꯃꯣꯏꯒꯤ ꯊꯥꯎ ꯀꯀꯥꯁꯨ ꯀꯩꯅꯣ ꯉꯥꯛꯇꯅꯤꯅꯀꯣ ꯎꯝ ꯑꯗꯨꯗꯨꯅ ꯆꯥꯕꯗ ꯀꯩꯁꯨ ꯐꯕ ꯑꯣꯏꯗꯕꯅꯦꯕ ꯑꯗꯩ ꯑꯌꯨꯛ ꯉꯇꯥꯁꯤꯗꯤ ꯑꯌꯥꯝꯕꯅꯅꯁꯨ ꯊꯥꯎ ꯆꯥꯁꯤꯜꯂꯣꯏꯗꯕꯅꯦꯕ ꯑꯆꯝ ꯑꯔꯥꯡ ꯉꯥꯛꯇ ꯆꯥꯗꯧꯅꯦꯕ ꯑꯗꯨꯅ ꯑꯩꯈꯣꯏꯅ ꯈꯪꯗꯕꯅꯤꯅ ꯃꯌꯥꯝ ꯌꯥꯝ ꯆꯥꯁꯤꯟꯕꯗꯨꯅ ꯐꯠꯇꯕ ꯃꯌꯥꯝ ꯑꯣꯏꯌꯦꯕ ꯑꯗꯨꯗ ꯊꯥꯎꯁꯦ
ꯑꯥ ꯇꯟ ꯀꯩꯀꯩ ꯆꯥꯕꯗꯨꯅꯅꯦ ꯀꯩꯅꯣ ꯉꯥꯏꯍꯥꯛꯄꯨꯗꯤ ꯍꯥꯎꯖꯔꯒꯁꯨ ꯑꯗꯨꯅ ꯏꯁꯥꯗꯗꯤ ꯁꯣꯛꯂꯛꯇꯣꯏꯅꯤ ꯀꯩꯅꯣꯗꯤ ꯕꯦꯔꯥ ꯀꯥꯔꯛꯇꯣꯏꯅꯤ ꯊꯥꯎ ꯊꯨꯝꯒꯤ ꯃꯆꯨꯝꯗꯨꯅ ꯍꯣꯇꯦꯜꯒꯤ ꯄꯣꯠꯇꯨꯅꯗꯤ ꯑꯗꯨꯅ ꯑꯩꯈꯣꯏꯅ ꯑꯗꯨꯗꯤ ꯎꯗꯕꯤꯗ ꯁꯨꯝ ꯍꯥꯎꯋꯦ ꯄꯥꯆꯥ ꯆꯁꯤꯟꯕꯗꯣ ꯑꯗꯨꯅꯦꯕ ꯕꯦꯔꯥ ꯀꯥꯗꯣꯏ ꯁꯣꯛꯂꯛꯇꯣꯏꯁꯦ ꯅꯠꯇ꯭ꯔꯥ
ꯎꯝ
ꯑꯗꯨꯅꯤ ꯑꯩꯗꯤ ꯌꯥꯔꯤꯉꯩ ꯇꯟꯗꯤ ꯁꯨꯡꯆꯥ ꯆꯥꯗꯦ ꯑꯌꯨꯛ ꯉꯟꯇꯥꯗ ꯅꯍꯥꯋꯥꯏꯔꯝ ꯅꯍꯋꯥꯏꯔꯝꯁꯨ ꯑꯗꯨꯝ ꯑꯩ ꯄꯥꯛꯅ ꯆꯥꯔꯛꯇꯦꯕ ꯍꯣꯏ ꯃꯔꯛꯇ ꯅꯣꯡ ꯐꯥꯗꯣꯛ ꯆꯥꯕ ꯌꯥꯎꯋꯤ ꯀꯣ ꯑꯗꯨꯒ ꯔꯤꯒꯨꯂꯔ ꯑꯣꯏꯅ ꯆꯥꯡ ꯅꯥꯏꯅ ꯑꯗꯨꯝ ꯅꯨꯡꯇꯤꯒꯤ ꯇꯟ ꯆꯥꯕ ꯈꯣꯠꯄꯒꯤ ꯍꯩꯅꯕꯤ ꯂꯩꯕꯗꯣ ꯑꯗꯨꯗꯤ ꯁꯨꯡꯂꯩ ꯂꯩꯔꯛꯇꯦ ꯑꯩꯗꯤ ꯁꯨꯡꯆꯥ ꯆꯥꯔꯛꯇꯦꯕ ꯑꯗꯨ ꯀꯩꯅꯣ ꯇꯧꯗꯦ ꯍꯥꯏꯗꯤ ꯑꯩ ꯁꯤꯗ ꯑꯌꯥꯝꯕꯅ ꯆꯝꯕꯥ ꯆꯥꯖꯅꯤꯡꯉꯦꯕ ꯌꯦꯔꯨꯝ ꯑꯐꯨꯠꯄꯒꯨꯝꯕ ꯑꯗꯒꯤ ꯑꯗꯒꯤ ꯀꯩꯅꯣ ꯁꯦꯝꯒꯨꯝꯕ ꯑꯗꯒꯤ ꯑꯣꯠꯀꯨꯝꯕ ꯁꯨꯝꯕꯅ ꯑꯌꯥꯝꯕ ꯑꯗꯨꯝ ꯆꯥꯖꯩ ꯑꯩꯈꯣꯏꯗ ꯍꯛꯆꯥꯡꯁꯤꯁꯨ ꯈꯔ ꯖꯨꯇꯣꯟ ꯇꯧꯗꯗꯤ ꯌꯥꯗꯕ ꯍꯛꯆꯥꯡ ꯑꯣꯏꯌꯦꯕ ꯃꯤ ꯄꯨꯨꯡꯆꯥꯥ ꯆꯥꯁꯤꯟꯕꯗꯨ ꯁꯨꯡꯌꯥ ꯌꯥꯗꯦꯕ ꯑꯩꯈꯣꯏꯗꯤ
ꯎꯝ ꯑꯩꯈꯣꯏꯁꯨꯅꯦ ꯎꯝ ꯑꯩꯁꯨ ꯀꯩꯅꯣ ꯇꯧꯗꯦ ꯑ ꯍꯥꯏꯕꯗꯤ ꯌꯥꯔꯤꯈꯩ ꯑꯩꯈꯣꯏ ꯁꯨꯝ ꯇꯟꯒꯨꯝꯕ ꯊꯥꯎ ꯁꯨꯃꯥꯏꯅ ꯇꯥꯎꯁꯦ ꯌꯥꯝ ꯆꯥꯕꯗꯤ ꯑꯣꯏꯗꯦ ꯅꯣꯡ ꯐꯥꯗꯣꯡ ꯃꯔꯛꯇ ꯁꯨꯝ ꯊꯕꯛ ꯏꯪꯈꯥꯡ ꯆꯠꯊꯣꯛꯑꯀꯥꯟꯗ ꯍꯣꯇꯦꯜ ꯊꯦꯡꯅ ꯁꯨꯝ ꯆꯪꯕ ꯅꯠꯇꯅ ꯑꯗꯩ ꯃꯤꯁꯨ ꯂꯩꯌꯦ ꯁꯨꯝ ꯑꯩꯈꯣꯏꯅ ꯁꯨꯝ ꯌꯨꯝ ꯅꯛꯅꯕ ꯃꯤꯗ ꯍꯥꯏꯕꯗꯤ ꯅꯨꯡꯇꯤꯒꯤ ꯇꯟ ꯂꯩꯔ ꯆꯥꯕꯤꯗꯣ ꯑꯗꯨꯝꯕꯗꯤ ꯇꯧꯗꯦ ꯑꯩꯈꯣꯏꯁꯨ ꯆꯥꯗꯕꯅ ꯑꯅꯝꯕꯅꯤꯗ ꯑꯩꯗꯤ ꯑꯆꯝꯕ ꯏꯁꯤꯡ ꯍꯣꯏ ꯈꯔ ꯊꯛꯑꯦ ꯑꯗꯒꯤ ꯌꯨꯝꯗ ꯆꯥ ꯂꯣꯜꯂꯒꯅ ꯑꯆꯥꯄꯣꯠ ꯕꯤꯁꯀꯨꯠꯀꯨꯝꯕ ꯈꯔ ꯆꯥꯔꯝꯃꯦ ꯑꯗꯣ ꯍꯧꯖꯤꯛꯇꯤ ꯃꯌꯥꯝ ꯍꯜꯂꯦ ꯑꯗꯨꯃꯥꯏꯅ ꯇꯧꯕꯗꯣ ꯃꯨꯛ ꯆꯥꯗ꯭ꯔꯦ ꯍꯥꯏꯕꯗꯤ ꯏꯁꯤꯡꯅ ꯕꯔꯥꯕꯔ ꯊꯛꯑꯦ ꯑꯗꯨꯒ ꯑꯩꯈꯣꯏꯒꯤ ꯖꯤꯔꯥꯒꯨꯝꯕ ꯇꯤꯡꯉ ꯊꯛꯄꯗꯣ ꯑꯗꯨꯃꯥꯏꯅ ꯑꯌꯨꯛꯇ ꯈꯛ ꯃꯔꯛ ꯃꯔꯛꯇ ꯑꯗꯨꯃꯥꯏꯅ ꯇꯧꯋꯦ ꯑꯗꯨꯒ ꯈꯔ ꯆꯥꯕꯒ ꯑꯇꯩꯗꯤ ꯀꯩꯁꯨ ꯊꯣꯏꯗꯣꯛꯇ꯭ꯔꯦ ꯍꯧꯖꯤꯛ ꯍꯧꯖꯤꯛꯀꯤ ꯑꯣꯏꯅ
ꯐꯩꯌꯦ ꯑꯩꯁꯨ ꯍꯟꯗꯛꯇ ꯏꯁꯥꯁꯦ ꯑꯃꯨꯛꯇꯪ ꯆꯦꯛꯀꯞꯁꯦ ꯇꯧꯅꯤꯡꯕꯅꯤ
ꯎꯝ ꯑꯗꯨꯒꯤ ꯍꯛꯆꯥꯡꯒꯤ ꯑꯗꯨꯒꯤ ꯌꯦꯡꯊꯣꯛ ꯊꯧꯕꯗ ꯍꯧꯎ ꯑꯩꯈꯣꯏꯒꯤ ꯏꯁꯦ ꯑꯃꯨꯛꯇꯪ ꯆꯦꯛ ꯇꯧꯊꯣꯛꯎꯕꯗ ꯀꯩ ꯀꯩ ꯑꯍꯦꯟ ꯍꯦꯟꯗꯗ ꯌꯦꯡꯀꯥꯟꯗ ꯑꯗꯣ ꯃꯥ ꯌꯥꯝꯅ ꯐꯪꯗꯣꯏ ꯅꯠꯇ꯭ꯔꯥ ꯋꯥꯡ ꯋꯥꯡꯅ
ꯑꯩꯗꯤ ꯐꯪꯗꯣꯏꯁꯦ ꯑꯩꯅꯦ ꯐꯪꯗꯣꯏꯁꯦ
ꯑꯩꯁꯨꯅꯦ ꯑꯩ ꯍꯟꯗꯛꯁꯦ ꯑꯩ ꯃꯥꯛ ꯈꯔ ꯋꯥꯡꯉꯝꯃꯅꯦ ꯈꯪꯉꯦꯕ ꯑꯗꯨꯗꯨꯅ ꯑꯩ ꯏꯁꯥꯗ ꯑꯃꯨꯛꯇꯪ ꯆꯦꯛ ꯇꯧꯊꯣꯛꯅꯤꯡꯉꯦꯕ ꯀꯦ ꯑꯦꯞ ꯇꯤꯒꯨꯝꯕ ꯀꯩꯅꯣꯒꯨꯝꯕ ꯇꯧꯅꯤꯡꯉꯦꯕ ꯀꯤꯠꯅꯤꯒꯕꯨ ꯀꯤꯠꯅꯤ ꯌꯦꯡꯅꯤꯡꯉꯦ ꯑꯗꯒꯤ ꯂꯤꯕꯔꯁꯤ ꯌꯦꯡꯅꯤꯡꯉꯦ ꯑꯗꯣ
ꯇꯧꯁꯤꯔꯛꯏꯕ ꯑꯗꯨ ꯆꯤꯡꯉꯥ ꯈꯣꯡꯒꯤ ꯀꯩꯅꯣꯗꯨꯗ ꯗꯤꯁꯄꯦꯟꯁꯔꯤꯗꯨꯗ
ꯆꯤꯡꯉꯥꯡ ꯈꯣꯡꯒꯤ ꯃꯣꯏ ꯑꯗꯨ ꯇꯧꯔꯝꯒꯗ꯭ꯔꯥ ꯈꯪꯗꯦꯌꯦ
ꯇꯧꯕꯅꯦ ꯂꯣꯏ ꯌꯥꯕꯅꯦ ꯑꯗꯒꯤ ꯅꯣꯏꯒꯤ ꯀꯋꯥꯗꯁꯨ ꯑꯃ ꯂꯩꯕꯅꯦ ꯑꯗꯨꯁꯨ ꯁꯨ ꯂꯣꯏ ꯌꯥꯝꯕꯅꯦ ꯀꯋꯥꯗ ꯁꯨ ꯂꯩ ꯑꯗꯨꯗꯤ
ꯑ ꯌꯥꯗꯤ ꯌꯥꯕꯅꯦꯕ ꯑꯗꯣ ꯃꯣꯏꯁꯦ ꯑꯩꯈꯣꯏꯒꯤ ꯔꯤꯖꯜ ꯉꯥꯏꯕꯗꯣ ꯃꯣꯏꯒꯤ ꯄꯤꯔꯛꯄ ꯉꯥꯏꯕꯗꯣ ꯑꯗꯨꯝ ꯈꯔꯗꯤ ꯑꯗꯨꯝ ꯀꯨꯏꯕꯅꯦ ꯑꯩꯈꯣꯏꯅ ꯉꯥꯡꯃꯛ ꯏꯕꯥꯅꯤꯅ ꯉꯥꯃꯨꯛ ꯀꯩꯅꯣꯒꯤꯗ ꯆꯠꯂꯨꯕꯗꯣ ꯁꯤ ꯑꯥꯏ ꯁꯤ ꯑꯥ ꯑꯔꯥꯞꯄꯒꯤꯗ ꯆꯠꯂꯨꯕꯗꯣ
ꯎꯝ ꯀꯔꯣ ꯋꯥꯥꯡꯒꯣꯏ ꯎꯝ
ꯎꯝ ꯑꯗꯨꯒꯤꯗꯣ ꯑꯗꯨꯒꯤꯗꯨꯁꯨ ꯑꯗꯨꯒꯤꯗꯨꯗꯤ ꯍꯣꯏ ꯑꯩꯈꯣꯏ ꯈꯪꯅꯕ ꯀꯩꯀꯥ ꯂꯩꯕꯅꯤꯅ ꯃꯣꯏꯅ ꯑꯗꯨꯝ ꯍꯥꯏꯕꯤꯔꯛꯄꯒꯤꯅ ꯑꯗꯨꯝ ꯁꯝꯃꯦꯗꯅ ꯆꯠꯇꯪ ꯆꯠꯂꯨꯔꯒ ꯑꯗꯨꯃꯥꯏꯅ ꯆꯠꯂꯨꯕꯗꯤ ꯌꯥꯏ ꯑꯗꯨꯕꯨꯗꯤ ꯑꯩꯈꯣꯏꯅ ꯑꯩꯈꯣꯏꯒꯤ ꯏ ꯆꯤꯡꯍꯟꯈ꯭ꯔꯒ ꯑꯗꯨꯝꯟꯅ ꯑꯗꯨꯝ ꯍꯥꯏꯕꯤꯔꯛꯄꯅꯤꯗ ꯑꯗꯨꯕꯨꯗꯤ
ꯎꯝ ꯌꯥꯝ ꯁꯦꯡꯅ ꯍꯥꯏꯔꯒꯗꯤ ꯍꯥꯏꯗꯤ ꯊꯥ ꯑꯅꯤ ꯑꯍꯨꯝ ꯑꯅꯤ ꯑꯍꯨꯝꯒꯨꯝꯕ ꯁꯨꯃꯥꯏꯅ ꯂꯩꯔꯀꯥꯟꯗ ꯑꯃꯨꯛ ꯑꯃꯨꯛ ꯌꯦꯡꯊꯣꯛꯑꯣ ꯍꯥꯏꯕꯅꯦ ꯑꯗꯒꯤ ꯉꯝꯖꯔꯒꯗꯤ ꯊꯥ ꯈꯨꯗꯤꯡꯒꯤ ꯌꯦꯡꯉꯨ ꯍꯥꯏꯕꯅꯤ ꯏꯁꯥꯁꯦ ꯐꯖꯅ ꯌꯦꯡꯉꯨ ꯆꯦꯛꯑꯞ ꯇꯧꯊꯣꯛꯑ ꯈꯨꯗꯤꯡꯒꯤ ꯉꯝꯖꯔꯒꯗꯤ
ꯎꯝ ꯑꯗꯨꯅ ꯑꯩ ꯏꯁꯥ ꯅꯠꯇꯕꯤ ꯑꯁꯥꯅ ꯑꯗꯨꯝ ꯆꯤꯡꯅꯖꯕ ꯈꯔ ꯑꯗꯨꯝ ꯂꯩꯌꯦꯕꯀꯣ ꯍꯟꯗꯛꯁꯦ
ꯎꯝ
ꯑ ꯑꯗꯒꯤ ꯅꯪꯐꯥꯗꯣꯛꯁꯨ ꯑꯗꯨꯝ ꯃꯈꯣꯏꯠ ꯃꯌꯥꯝ ꯄꯨꯜꯂꯒ ꯑꯗꯨꯝ ꯈꯔ ꯑꯗꯨꯝ ꯂꯥꯡꯕ ꯈꯣꯠꯄ ꯇꯧꯕꯁꯤꯅꯅꯦ
ꯎꯝ ꯑꯗꯨꯅꯤ ꯇꯧꯔꯤꯁꯦ ꯑꯩꯈꯣꯏꯁꯨ ꯀꯩꯅꯣꯗ ꯅꯣꯡꯁꯦ ꯁꯣꯛꯈꯠꯂꯛꯏ ꯑꯗ ꯑꯩꯅ ꯆꯠ ꯇꯣꯏ ꯊꯣꯛꯇꯣꯔꯤꯁꯤꯒ ꯃꯤꯂꯥ ꯐꯔꯛ ꯇꯥꯗꯣꯏꯅꯦ ꯑꯩꯁꯤꯁꯤ ꯀꯩꯅꯣ ꯇꯧꯔꯤꯌꯦ ꯐꯩꯖꯣꯝ ꯁꯦꯠꯂ ꯊꯣꯛꯂꯛꯏ ꯑꯗꯨꯅ ꯍꯥꯏꯕꯗꯤ ꯁꯨꯝ ꯅꯣꯡꯖꯤꯡ ꯆꯨꯕꯗꯗꯤ ꯁꯨꯝ ꯂꯩꯈꯣꯝ ꯂꯩꯅꯥꯡꯗꯣ ꯅꯨꯡꯉꯥꯏꯇꯦꯗꯅ ꯈꯥꯉ ꯐꯨꯔꯤ ꯁꯦꯠꯂꯗꯤ ꯈꯔ ꯐꯕ ꯑꯧ ꯂꯩꯌꯦ ꯑꯌꯨꯛꯀꯤ ꯉꯥꯏꯍꯥꯛꯇꯪꯅꯦ ꯀꯨꯏꯔꯣꯏ ꯑ ꯃꯤꯟ ꯍꯣꯏ ꯄꯨꯡꯈꯥꯏꯃꯨꯛ ꯍꯥꯏꯇꯥꯔꯦꯕ ꯄꯨꯡꯈꯥꯏꯃꯨꯛ ꯐꯥꯕ ꯌꯥꯏ ꯐꯥꯗꯕ ꯌꯥꯏ ꯑꯗꯨꯋꯥꯏꯗꯣ ꯂꯣꯏꯔꯝꯃꯅꯤ
ꯎꯝ ꯐꯩ ꯐꯩ ꯊꯧꯔꯝꯒ ꯀꯥꯗ ꯄꯨꯡ ꯂꯦꯞꯇꯅ ꯆꯠꯄ ꯅꯪꯅ ꯀꯩꯅꯣ ꯇꯧꯗꯣꯏꯁꯦ ꯅꯣꯟ ꯐꯗꯔꯤꯞ ꯐꯖꯅ ꯐꯗꯣꯏꯁꯦ ꯋꯥꯖꯔꯁꯨ
ꯃꯥꯅꯦ ꯍꯌꯦꯡꯗꯒꯤ ꯑꯃꯨꯛ ꯄꯔꯤꯈꯥ ꯍꯧꯔꯅꯤ ꯑꯗꯨꯒ ꯑꯩꯁꯦ ꯍꯧꯖꯤꯛ ꯁꯤꯁꯦ ꯂꯣꯏꯕꯒ ꯑꯩ ꯊꯣꯛꯂꯛꯄꯗ ꯑꯣꯖꯥ ꯃꯌꯨꯝꯗ ꯆꯠꯂꯒ ꯑꯩꯈꯣꯏ ꯑꯣꯖꯥꯒꯤ ꯄꯨꯟꯁꯤ ꯋꯥꯔꯤꯒꯤ ꯃꯥꯒꯤ ꯏꯕ ꯈꯣꯝꯖꯤꯟꯕ ꯃꯆꯥꯛꯁꯤꯡꯗꯣ ꯂꯧꯔꯨꯗꯣꯏꯅꯦ ꯃꯥꯏ ꯃꯆꯥꯅꯨꯄꯥꯗꯣ ꯉꯁꯤꯗꯤ ꯊꯕꯛ ꯆꯠꯂꯨꯏ ꯍꯥꯏꯌꯦꯕ ꯑꯗꯣ ꯑꯩꯅ ꯐꯔꯦ ꯑꯌꯨꯛꯇ ꯂꯥꯛꯑꯒꯦ ꯁꯤ ꯂꯣꯏꯕꯒ ꯍꯥꯟꯅ ꯍꯥꯏ ꯑꯗ ꯃꯥꯁꯨ ꯆꯥꯛꯀꯧꯕ ꯑꯃ ꯆꯠ ꯀꯅꯤ ꯑꯗꯨ ꯅꯪꯅꯕ ꯑꯩꯁꯨ ꯁꯤꯒꯤ ꯑꯩ ꯊꯕꯛꯁꯦ ꯂꯣꯏꯔꯀꯥꯟꯗ ꯆꯪꯉꯨꯒꯦ ꯇꯧꯕꯅꯦ ꯑꯗꯨꯒ ꯍꯣꯔꯦꯟꯁꯦ ꯑꯃꯨꯛ ꯑꯩꯒꯤ ꯍꯧꯖꯤꯛꯀꯤ ꯀꯩꯅꯣ ꯑꯩꯈꯣꯏ ꯂꯥꯏꯔꯤꯛ ꯅꯝꯐꯝꯗꯨꯗꯨꯗ ꯆꯠꯂꯒ ꯑꯃꯨꯛ ꯑꯣꯖꯥꯒꯤ ꯑꯩꯅ ꯂꯧꯔꯤꯕ ꯄꯨꯟꯁꯤ ꯋꯥꯔꯤꯠ ꯁꯦ ꯁꯤꯒꯤ ꯃꯇꯥꯡꯗ ꯑꯃꯨꯛ ꯏꯔꯣꯏꯕ ꯅꯝꯗꯣꯏꯕ
ꯎꯝ ꯂꯩꯃꯥꯏ ꯍꯨꯝꯐꯨ ꯃꯨꯛꯅꯅꯦꯗꯥꯏꯅꯦ
ꯎꯝ ꯂꯩꯃꯥꯏꯅꯦ ꯍꯣꯏ ꯑꯁꯦꯡꯕꯗꯤ ꯍꯨꯝꯐꯨ ꯍꯨꯝꯗ꯭ꯔꯥ ꯁ꯭ꯋꯥꯏꯃꯨꯛꯇꯤ ꯍꯥꯏꯃꯦ ꯑꯗꯨꯏꯁꯨ ꯉꯝꯃ ꯑꯩ ꯅꯤꯐꯨ ꯃꯉꯥꯃꯨꯛꯀꯤ ꯃꯌꯥꯗꯤ ꯁꯨꯃꯥꯏꯅ ꯑꯣꯏꯍꯜꯂꯅꯤ ꯅꯤꯐꯨꯅꯤꯐꯨꯉꯥ ꯅꯤꯐꯃꯉꯥꯃꯨꯛꯇ ꯑꯣꯏꯍꯂꯒ ꯌꯥꯡꯩꯕꯨꯛꯀꯤ ꯃꯅꯨꯡꯗ ꯑꯗꯨꯝ ꯂꯣꯏꯁꯜꯍꯜꯂꯒꯦ ꯑꯗꯨꯒ ꯑꯩꯈꯣꯏ ꯐꯣꯇꯣꯒꯨꯝꯕ ꯈꯔꯁꯨ ꯍꯥꯞ ꯐꯩꯅꯦ ꯑꯗꯣ ꯀꯣꯕꯔ ꯃꯥꯒꯤ ꯀꯩ ꯄꯨꯟꯅꯥ ꯂꯥꯏꯔꯤꯛ ꯃꯁꯤꯡ ꯀꯩꯅꯣ ꯅꯝꯗꯦꯕ ꯑꯃ ꯑꯅꯤ ꯑꯍꯨꯝ ꯃꯔꯤ ꯅꯝꯗꯦꯕ
ꯁꯤ ꯌꯥꯝꯃꯤꯅꯦꯌꯥ
ꯑꯥꯎ ꯑꯩꯈꯣꯏꯒꯤ ꯀꯣꯂꯦꯖꯀꯤ ꯑꯃ ꯑꯩꯈꯣꯏꯒꯤ ꯑꯃꯨꯛ ꯒꯥꯏꯠ ꯇꯥꯔꯤꯕ ꯑꯃ ꯑꯗꯒꯤ ꯑꯃꯨ ꯀꯩꯅꯣ ꯃꯉꯥꯕꯨ ꯁꯨꯔꯝꯒꯅꯤ ꯅꯝꯗꯣꯏꯁꯦ ꯀꯥꯎꯔꯦ ꯅꯣꯡꯁꯦ ꯑꯀꯨꯞ ꯑꯀꯨꯞ ꯑꯀꯨꯞ ꯆꯨꯔꯤꯌꯦ ꯅꯣꯡ ꯆꯨꯕꯒꯤ ꯃꯍꯨꯠꯇ ꯃꯤ ꯂꯝꯒꯤ ꯑꯩꯈꯣꯏꯒꯤ ꯎꯟ ꯃꯄ ꯃꯄꯥꯛꯇ ꯇꯥꯕꯗꯣ ꯑꯗꯨꯃꯥꯏꯅ ꯇꯥꯗꯩ ꯅꯨꯡꯉꯥꯏꯅꯤ ꯏꯁꯅꯣ ꯑꯣꯏꯅꯒ
ꯎꯟ ꯇꯥꯕꯗꯁꯨ ꯑꯗꯨꯝ ꯆꯣꯠꯇꯣꯏꯅꯦꯕꯨꯡꯉ
ꯍꯣꯏꯕ ꯑꯗꯥ ꯃꯔꯣꯜ ꯑꯃ ꯑꯗꯨꯃꯥꯏꯅ ꯍꯥꯟꯅ ꯇꯥꯊꯣꯛꯇꯅ ꯇꯥꯔꯛꯄꯗ ꯃꯤ ꯑ ꯍꯛꯆꯥꯡ ꯌꯥꯝ ꯅꯥꯕ ꯌꯥꯝ ꯌꯥꯎꯅꯤꯌꯦ ꯑꯗꯨꯗꯤ
ꯌꯥꯎꯅꯤ
ꯋꯦꯗꯔ꯫ ꯆꯦꯟꯖ ꯈ ꯇꯧꯔꯛ
ꯎꯝ ꯎꯟꯟꯒ ꯂꯗ ꯑꯣꯜꯒꯗꯅ ꯍꯃꯣ ꯅꯣꯡꯉꯥꯝꯃꯒ ꯍꯥꯟꯅ ꯑꯊꯥ ꯊꯥ ꯃꯌꯥꯝ ꯂꯤꯠꯂꯒ ꯂꯩꯅꯗꯣꯏꯅꯤꯅꯦ ꯑꯗꯨꯗꯤ
ꯅꯤ ꯑꯁ ꯑꯪꯒꯨꯔ ꯆꯔꯣꯡ ꯆꯔꯣꯡ ꯄꯥꯜꯂꯤꯍꯦ ꯃꯨꯟꯗꯤ ꯃꯨꯗ꯭ꯔꯤꯕ ꯍꯧꯖꯤꯛ ꯑꯪꯒꯨꯔ ꯄꯥꯜꯂꯤꯁꯦ ꯑꯩꯈꯣꯏ ꯀꯥꯡ ꯃꯌꯥ ꯅꯛꯂꯛꯄꯩꯅꯤꯀꯣ ꯑꯪꯒꯨꯔ ꯑꯗꯒꯤ ꯀꯤꯍꯣꯝ ꯑꯁ ꯌꯥꯝ ꯌꯋ ꯅꯣꯡꯃ ꯀꯥꯡ ꯀꯣꯏꯕ ꯆꯠꯄꯗ ꯆꯠꯇ ꯀꯨꯏꯔꯩ ꯆꯠꯅꯤꯡꯉ ꯑꯩꯗꯤ ꯀꯨꯏꯦ ꯥꯊꯣꯏꯅꯤꯅꯤ ꯆꯍꯤ ꯇꯔꯥ ꯀꯨꯟꯃꯨꯛ ꯁꯨꯔꯦ ꯍꯥꯏꯕꯗꯤ ꯀꯥꯡ ꯅꯨꯃꯤꯠꯇ ꯑꯍꯧꯕ ꯅꯨꯃꯤꯠ ꯑꯔꯣꯏꯕ ꯅꯨꯃꯤꯠꯇ ꯀꯣꯏ ꯆꯠꯂꯛꯇ꯭ꯔꯤꯁꯦ ꯁꯤꯟꯐꯝꯅ ꯑꯩ ꯌꯥꯗꯗꯅ
ꯎꯝ ꯑꯪꯒꯨꯔꯁꯦ ꯑꯩꯈꯣꯏꯗꯁꯨ ꯌꯥꯝ ꯄꯥꯜꯂꯝꯃꯦ ꯑꯃ ꯑꯊꯨꯝꯕꯗꯣ ꯑꯗꯣ ꯍꯧꯖꯤꯛ ꯍꯧꯖꯤꯛꯇꯤ ꯄꯥꯝꯕꯤ ꯑꯃꯕꯨꯗꯤ ꯍꯧꯔꯤꯕꯀꯣ ꯃꯅꯤꯡꯗ ꯑꯗꯣ ꯍꯟꯗꯛꯇꯤ ꯃꯥ ꯑꯃꯨꯛ ꯄꯥꯟꯗꯕ ꯋꯥꯗ ꯑꯩꯈꯣꯏꯅꯁꯨ ꯍꯟꯗꯛ ꯑꯩꯈꯣꯏꯅꯁꯨ ꯁꯨꯝ ꯁꯦꯝꯕꯤꯗ꯭ꯔꯦꯕꯀꯣ ꯍꯥꯟꯅꯗꯤ ꯄꯥꯝꯕꯤ ꯑꯅꯤ ꯍꯧꯔꯝꯃꯤ ꯃꯃꯥꯡꯗ ꯑꯃ ꯃꯅꯤꯡꯗ ꯑꯃ ꯑꯗꯨ ꯑꯩꯈꯣꯏꯒꯤ ꯁꯪꯒꯣꯏꯗꯨꯗ ꯌꯦꯠꯂꯒꯅꯦ ꯌꯥꯝ ꯐꯖꯅ ꯄꯥꯜꯂꯤ ꯃꯣꯏꯁꯦ ꯆꯍꯤ ꯑꯃ ꯄꯥꯜꯂꯒ ꯆꯍꯤ ꯑꯃꯒꯨꯝꯕ ꯍꯦꯛꯇ ꯒꯦꯞ ꯂꯩꯌꯦꯕ ꯍꯛꯇ ꯑꯩꯈꯣꯏꯒꯤ ꯊꯝꯕꯗꯣ ꯑꯗꯨ ꯑꯣꯏꯌꯦꯕ
ꯎꯝ ꯑꯪꯀ ꯑꯊ ꯀꯩ ꯎ ꯇꯥꯏ ꯇ ꯍꯥꯏꯣ
ꯍꯥꯟꯅ ꯄꯥꯂꯝꯕ ꯆꯥꯡꯗꯨ ꯑꯗꯨꯒꯤ ꯍꯟꯊꯅ ꯆꯔꯣꯡ ꯈꯤꯇꯪꯒ ꯄꯥ ꯇꯧꯔ ꯄꯥꯟꯕ ꯑꯗꯨꯃꯥꯏꯅ ꯑꯣꯏꯕꯀꯣ ꯆꯍꯤ ꯑꯃꯗꯤ ꯑꯗꯨꯒ ꯑꯃꯅ ꯑꯃꯨꯛ ꯃꯌꯥꯝ ꯌꯣꯝꯃꯒ ꯄꯥꯝꯕꯗꯨꯝ ꯑꯣꯏꯕ
ꯑꯨꯝ
ꯑꯗꯨꯃꯥꯏꯅ ꯇꯧꯋꯦ ꯑꯗꯨꯒ ꯑꯩꯈꯣꯏꯒꯤ ꯍꯟꯗꯛ ꯃꯃꯥꯡꯒꯤ ꯑꯩꯈꯣꯏꯒꯤ ꯌꯨꯝ ꯁꯥꯈꯤꯕꯗꯣ ꯑꯩꯈꯣꯏꯗ ꯗꯌꯥꯏꯃꯒꯤ ꯑꯗ ꯃꯥꯒꯤ ꯁꯥꯕꯗꯨꯗ ꯀꯩꯅꯣ ꯑꯩꯈꯣꯏꯒꯤ ꯕꯤꯗꯨꯣ ꯆꯥꯎꯔꯕ ꯀꯃꯥꯏꯅ ꯐꯨꯛꯄꯁꯨ ꯌꯥꯗ꯭ꯔꯦꯗꯅ ꯑꯗꯨꯒ ꯃꯥꯁ ꯀꯥꯡꯁꯨ ꯈꯔꯁꯨ ꯀꯪꯁꯤꯜꯂꯛꯄ ꯑꯗꯩ ꯑꯗꯨꯝ ꯃꯥꯁꯦ ꯑꯗꯨꯝ ꯁꯤꯈꯔꯦ ꯑꯗ ꯃꯅꯤꯡꯒꯤ ꯑꯃ ꯍꯧꯔꯤꯗꯨꯗꯤ ꯑꯗꯨꯝ ꯍꯧꯔ ꯂꯩꯔꯤ ꯍꯧꯖꯤꯛꯁꯦ ꯑꯗꯣ ꯍꯟꯗꯛꯁꯦ ꯃꯌꯣꯟ ꯈꯤꯇꯪꯈꯛ ꯆꯣꯡꯉꯦ ꯃꯥꯗꯤ ꯃꯥ ꯃꯌꯣꯟ ꯌꯦꯅꯤꯡ ꯍꯨꯜꯂꯛꯄ ꯃꯇꯝꯗ ꯃꯥꯗꯤ ꯃ ꯒ ꯌꯥꯎꯔ ꯌꯥꯎꯔ ꯍꯨꯜꯂꯛꯑꯦꯕ ꯃꯁꯥ ꯈꯨꯗꯤꯡꯒꯤ ꯑꯗꯣ ꯍꯟꯗꯛꯇꯤ ꯑꯃꯕꯨ ꯑꯃꯐꯥꯎ ꯄꯥꯟꯗꯦ ꯌꯦꯅꯤꯡꯁꯨ ꯈꯤꯇꯪꯒ ꯍꯨꯜꯂ ꯇꯣꯛꯈ꯭ꯔꯦ ꯑꯗꯣ ꯑꯩꯅ ꯃꯊꯪꯗꯗꯤ ꯃꯗꯨ ꯀꯩꯅꯣ ꯇꯧꯔꯅꯤ ꯃꯥ ꯀꯣꯂꯣꯝ ꯈꯔ ꯁ ꯁꯦꯝꯗꯣꯛꯑꯒ ꯆꯥꯔ ꯑꯃꯅꯤ ꯈꯛꯇꯪꯁꯨ ꯂꯧꯍꯧꯒꯦꯅ ꯈꯜꯂꯤꯅꯤ ꯅꯪꯅ ꯄꯜꯂꯀꯥꯟꯗ ꯆꯪꯉꯤ
ꯎꯝ ꯑꯩꯒꯤ ꯀꯩꯅꯣꯁꯨ ꯇꯧꯔꯦ ꯑꯩꯈꯣꯏꯒꯤꯅꯦ ꯍꯧꯖꯤꯛꯇꯣ ꯑꯩ ꯀꯥꯎꯔꯦ ꯑꯩꯗꯤ ꯐꯣꯟꯁꯦ ꯀꯩꯅꯣ ꯇ꯭ꯔꯤꯡꯉꯅ ꯕꯦꯇ꯭ꯔꯤ ꯂꯣꯏꯔꯛꯄꯩ ꯃ ꯆꯥꯔꯖ ꯑꯝꯇ ꯇꯧꯁꯟꯈꯤꯒꯦ ꯑꯗꯨꯒ ꯑꯩ ꯉꯥꯏꯍꯥꯛ ꯂꯩꯔꯨ ꯇꯧꯔꯛꯇꯦ ꯈꯔ ꯌꯥꯎꯔꯀꯥꯟꯗ ꯌꯥꯕ꯭ꯔꯥꯒꯠꯇ꯭ꯔꯣ
ꯍꯣ ꯍꯣ ꯐꯔꯦ ꯐꯔꯦ ꯇꯧꯔꯣ ꯇꯧꯔꯣ ꯎꯝ